ꯍꯣꯏ ꯇꯨꯝꯃꯕꯣ
ꯇꯨꯝꯗ꯭ꯔꯤꯌꯦ ꯇꯨꯝꯃꯕ ꯅꯪꯗꯤ
ꯇꯨꯝꯗꯦ ꯃꯥꯥꯏꯒ ꯇꯥꯗꯔꯤꯗ
ꯇꯥꯒꯤꯔꯣꯏꯗ꯭ꯔꯥ ꯍꯥꯏꯖꯦ
ꯇꯥꯜꯂꯤ
ꯀꯩꯗꯧꯔꯝꯃꯤꯅꯣ ꯅꯪ ꯑ
ꯑꯖꯤ ꯄꯥꯝꯕ
ꯐꯥꯏꯖꯤ ꯂꯩꯖꯕ ꯒꯥꯏꯖꯦ
ꯎꯝ ꯁꯁ ꯃꯤꯗꯤ ꯄꯥꯏꯗꯦꯀꯣ ꯃꯤꯗꯤ ꯊꯕꯛ ꯇꯧꯗꯧꯔꯕꯅꯤꯅ ꯍꯨꯝ ꯍꯦ
ꯎꯝ ꯋꯥꯠꯂꯤ ꯏꯕꯦꯝꯃ ꯊꯕꯛ ꯀꯥꯏꯗꯨꯗꯤ ꯂꯥꯏꯔꯤꯛꯀꯖꯦ ꯍꯣꯏ ꯌꯦꯟꯅꯁꯦ ꯑꯝꯇ ꯊꯕꯛꯁꯤ ꯑꯝꯇ ꯍꯥꯟꯅ ꯇꯧꯒꯤꯒꯦ
ꯎꯝ- ꯎꯝ ꯍꯌꯦꯡ ꯑꯗꯨꯝ ꯆꯠꯂꯅꯤ꯫
ꯍꯌꯦꯡ ꯑꯗꯨꯝ ꯆꯠꯂꯅꯤ ꯍꯥꯏꯗꯤ
ꯎꯝ ꯀꯩꯅꯣꯅ ꯑ ꯃꯣꯏꯅ ꯃꯤꯅꯨꯗ ꯊꯥꯔꯛꯑꯦꯕꯀꯣ ꯑꯗꯨꯗꯒꯤ ꯁꯨꯝ ꯈꯜꯂꯒ ꯃꯌꯥꯝ ꯆꯥꯗꯣ ꯅꯠ ꯇꯦ ꯑꯃ ꯂꯨꯄꯥ ꯂꯤꯁꯤꯡ ꯑꯃꯗꯤ ꯀꯩꯁꯨ ꯌꯧꯔꯣꯏꯌꯦ꯫ ꯕꯔꯥꯗ ꯂꯨꯄꯥ ꯊ꯭ꯔꯤ ꯍꯟꯗ꯭ꯔꯦꯗ ꯂꯩꯔꯅꯤ ꯑꯗꯨ ꯂꯨꯄꯥ ꯁꯤꯛꯁ ꯍꯟꯗ꯭ꯔꯦ ꯑꯗꯨꯃꯥꯏꯅ ꯆꯪꯅꯤ ꯈꯣꯠꯅꯤ ꯍꯥꯏ ꯑꯗꯨ ꯈꯥꯏꯅꯗꯣꯏꯅꯤꯅꯀꯣ ꯃꯔꯤ
ꯎꯝ꯫
ꯑꯗꯨ ꯑꯗꯨꯃꯥꯏꯅ ꯑꯗꯨꯝ ꯆꯠꯁꯦ ꯈꯣꯠꯁꯦ ꯍꯥꯏꯗ ꯆꯠꯂꯒꯦ ꯇꯧꯅꯦ ꯑꯩꯁꯨ ꯅꯨꯡꯉꯥꯏꯕꯅꯤ
ꯃꯥꯖꯥ ꯇꯧꯊꯔꯨꯔꯒꯦ꯫
ꯐꯤꯔꯣꯜꯁꯦ ꯕꯨꯠꯀꯠꯇꯣꯝ ꯁꯦꯠꯂꯕ ꯑꯩꯒꯤ ꯍꯤꯜꯁ ꯔꯦꯇꯣꯝ ꯇꯣꯡꯉꯕ
ꯅꯪꯅ ꯕꯨꯠꯀꯠ ꯇꯥ ꯍꯥꯏ ꯂꯩ꯫
ꯁꯦꯔꯣ ꯑꯗꯨꯕꯨꯗꯤ ꯑꯩꯗꯤ ꯑꯩꯁ ꯏꯁꯀꯔꯠꯀꯨꯝꯕ ꯈꯔ ꯂꯩ ꯇꯥꯔꯦ ꯏꯁꯀꯔꯠꯀ ꯑꯝꯇ ꯂꯩꯇꯔ ꯁꯨꯃ ꯑꯗꯨ ꯆꯠꯂꯛꯄ ꯈꯣꯠꯂꯛꯄꯗ ꯍꯥꯏꯗꯤ ꯑꯩꯈꯣꯏ ꯅꯨꯄꯤ ꯃꯈꯩ ꯄꯨꯟꯁꯦ ꯈꯣꯠꯆꯦꯒ ꯍꯥꯏꯗꯨꯗ ꯏꯁꯀꯔꯠꯀꯨꯝꯕꯒ ꯁꯦꯟꯅꯔꯁꯨ ꯌꯥꯏꯕꯅꯦ ꯍꯧꯖꯤꯛꯀꯥꯟꯗꯤ ꯏꯁꯀꯔꯠ ꯑꯃ ꯃꯔꯤ- ꯃꯔꯤ ꯂꯥꯡꯕꯤ ꯑꯃ ꯇꯊꯣꯛꯄꯗꯨ ꯊꯣꯛꯣꯛꯑꯕꯅꯦꯕ ꯈꯥ ꯐꯖꯕ ꯕ ꯑꯃ ꯑꯗꯨꯝ ꯈꯔꯗꯤ ꯇꯥꯡꯕꯅꯤ ꯂꯨꯄꯥ ꯆꯃꯥꯄꯟꯒ ꯄꯤꯍꯧꯕꯅꯦ ꯑꯩꯁꯨ ꯑꯩꯈꯣꯏ ꯌꯥ ꯉꯁꯥꯏꯁꯨ ꯗꯨꯀꯥꯟꯗꯁꯨ ꯌꯥꯎꯋꯦ ꯐꯖꯩ ꯃꯥꯏ ꯑꯦꯁꯥꯀꯔꯠꯇꯣ꯫
ꯉꯁꯥꯏ ꯗꯨꯀꯥꯟ ꯑꯥꯗꯤ
ꯉꯁꯥꯏ ꯑꯩꯅ ꯍꯜꯂꯛꯄꯩꯗ ꯗꯨꯀꯥꯟꯗ ꯌꯥꯍꯧꯋꯦꯕ꯫ ꯑꯗ ꯕꯖꯥꯔꯗꯥ꯫
ꯑꯗꯨꯒ ꯐꯨꯔꯤꯠꯇꯣ ꯑꯩꯒꯤ ꯅꯍꯥꯃꯨꯛ ꯔꯦꯠꯀꯤ ꯑꯩꯅ ꯐꯣꯇꯣ ꯊꯥꯒꯠꯄꯗꯣ
ꯎꯝ ꯎꯝ ꯎꯝ꯫
ꯑꯗꯨꯗꯣ ꯑꯗꯨꯝ ꯂꯤꯠꯁꯤꯔꯥꯅ ꯈꯟꯕ ꯑꯗꯨꯗ ꯍꯥꯟꯅ ꯑꯃꯨꯛ ꯂꯤꯠ ꯈꯃꯤ ꯑꯩꯁꯦ ꯑꯃꯨꯛ ꯇꯜꯂꯕ꯫
ꯑꯗꯣ ꯅꯪꯒꯤ ꯗꯣ ꯑꯩꯅ ꯀꯩꯅꯣꯝ ꯑꯩꯅ ꯍꯥꯏ ꯍꯥꯏꯅꯤꯡꯕ ꯑꯃ ꯂꯩꯌꯦꯕ ꯅꯪꯒꯤꯗꯨꯒꯅꯦ ꯅꯪꯉꯣꯟꯗ ꯄꯛꯆꯒꯗꯕ ꯑꯃ ꯂꯩꯌꯦꯕ ꯅꯪꯒꯤ ꯍꯧꯖꯤꯛꯀꯤ ꯕꯨꯠꯀꯠꯇꯨꯒꯗꯅꯦ ꯑꯩꯅ ꯍꯥꯏꯕ ꯐꯨꯔꯤꯠ ꯑꯃ ꯂꯩꯌꯦꯕ ꯍꯪꯕ꯭ꯔꯥ ꯅ꯭ꯌꯨꯃꯤꯗꯩꯔ ꯀꯩꯅꯣꯝ ꯑꯣꯏꯕꯅꯦꯕ ꯑꯗꯨꯗꯨꯗꯤꯗꯤ ꯄꯛꯆꯅꯤ ꯍꯥꯏꯕ ꯅꯪꯉꯣꯟꯗ ꯅꯪꯒꯤ ꯐꯤꯒꯔꯗꯨꯒ ꯫ ꯅꯪꯒꯤ ꯐꯤꯒꯔꯗꯨꯗ ꯅꯪꯒꯤ ꯐꯤꯒꯔꯗꯣ ꯈ꯭ꯋꯥꯡꯗꯣ ꯀꯣꯟꯁꯤꯟꯗꯦꯕ ꯑꯃ ꯀꯣꯟꯁꯤꯟꯗꯕꯅꯤꯅ ꯅꯪꯒꯤ ꯕꯨꯠꯀꯠꯇꯨꯗꯤ ꯑꯃ ꯈꯣꯡꯒ꯭ꯔꯥꯎꯁꯦ ꯅꯪ ꯉꯁꯥꯏ ꯐꯨꯔꯤꯠꯇꯨ ꯂꯤꯠꯂꯛꯄꯗ ꯈꯔ ꯀꯧꯔꯄ ꯈꯣꯡꯒ꯭ꯔꯥꯎꯒꯤ ꯀꯩꯅꯣ ꯃꯔꯤꯗꯨ ꯇꯛ ꯎꯗ꯭ꯔꯥ꯫ ꯑꯣꯕꯅ ꯐꯨꯔꯤꯠꯇꯨꯁꯨ ꯅꯉꯣꯟ ꯅꯞ ꯐꯨꯔꯤꯠꯇꯨ ꯁꯨ ꯅꯉꯣꯟ ꯅ ꯅꯞꯇꯕꯅꯤꯅ ꯃꯁꯨ ꯗ꯭ꯔꯣꯛ ꯇꯥꯔ ꯂꯩꯔꯗ꯭ꯔꯥ
ꯎꯝ ꯀꯩꯅꯣ ꯈꯨꯡꯒ꯭ꯔꯥꯎ ꯃꯔꯤꯕ ꯍꯥꯏꯁꯦ
ꯈꯣꯡꯒ꯭ꯔꯥꯎꯒꯤ ꯍꯥꯏꯗꯤ ꯑꯩꯈꯣꯏꯒꯤ ꯄꯨꯛꯇ ꯐꯥꯕꯒꯤ ꯃꯄꯥꯟꯁꯦ ꯍꯥꯏꯗꯤ ꯈꯤꯇꯪ ꯅꯞꯄꯒ ꯐꯥꯗ꯭ꯔꯣ ꯑ ꯆꯈꯠꯂ ꯐꯥꯗꯦꯅꯤꯅ ꯈꯔ ꯑꯗꯨꯗꯨꯅ ꯍꯥꯏꯗꯤ ꯉꯁꯥꯏ ꯐꯨꯔꯤꯠꯇꯨꯅꯁꯨ ꯅꯪꯉꯣꯟꯗ ꯅꯞꯇꯕꯒ ꯍꯥꯏꯗꯤ ꯈꯤꯇꯪ ꯋꯥꯠꯂꯦꯕ ꯑꯗꯣ ꯐꯨꯔꯤꯠ ꯑꯃ ꯣꯛ ꯇꯥꯕꯤ ꯈꯨꯗꯥꯡꯒꯁꯦ ꯖꯣꯛ ꯖꯣꯛ ꯇꯥꯔꯀꯥꯟꯗ ꯏꯁꯥꯏ ꯁꯥꯏ ꯊꯕꯛꯋꯥꯏꯗꯒꯤ ꯃꯈ ꯃꯈꯥ ꯇꯥꯅ ꯖꯣꯞ ꯂꯥꯡ ꯇꯥꯔꯛꯄꯗꯣ
ꯀꯔꯝꯕꯅꯣ ꯊꯥꯔꯛꯑꯣꯅꯦ ꯌꯦꯡꯒꯦ ꯃꯤ ꯇꯥꯡꯕꯅꯦ
ꯇꯥꯡꯕꯅꯦ ꯑꯗꯨ ꯆꯇ꯭ꯔꯦꯠ ꯆꯅꯤꯄꯥꯟꯂꯥ ꯑꯣꯏꯍꯧꯋꯦ ꯑꯗꯨ ꯂꯩꯕꯤ ꯌꯥꯌꯦ ꯑꯗꯣ ꯐꯨꯔꯤꯠꯇꯕꯨꯗꯤ ꯈꯔ ꯊꯕꯥꯛꯇꯨ ꯀꯣꯠꯄꯅꯤ ꯊꯕꯥꯛ ꯀꯣꯠꯄ ꯍꯥꯏꯁꯦ ꯏꯁꯇ꯭ꯔꯤꯡ ꯂꯤꯠꯂ ꯑꯗꯨꯝ ꯌꯥꯅꯤꯕ ꯍꯥꯏꯗꯤ ꯑꯗꯨꯃ ꯑꯗꯨꯣꯏ ꯑꯗꯨ ꯌꯥꯅꯤꯕ
ꯄꯤꯌꯥꯖ ꯃꯤꯡ ꯄꯟ ꯌꯥꯗꯦ ꯁꯥꯎ ꯃꯥꯏꯒꯤ ꯐꯨꯔꯤꯠ ꯐꯨꯔꯤꯠ ꯀꯩ ꯀꯩ ꯂꯩꯖꯠꯅꯣ ꯈꯪꯗꯤ
ꯌꯦꯡꯉꯛꯑꯣ ꯑꯩꯁꯨ ꯐꯨꯔꯤꯠ ꯅꯨꯄꯤ ꯃꯥꯟꯕꯤ ꯑꯃꯗ ꯄꯨꯔꯛꯑꯒꯅꯤ ꯅꯪ ꯑꯗꯨꯗꯨꯒ ꯂꯤꯠꯄꯗꯤ ꯌꯥꯅꯤ ꯑꯩ ꯐꯨꯔꯤ ꯃꯥꯟꯕꯤ ꯑꯃ ꯅꯍꯥꯟꯃꯨꯛ ꯑꯃ ꯑꯩꯅ ꯂꯤꯠꯂꯒ ꯂꯥꯛꯑꯝꯕꯗꯣ ꯕ꯭ꯂꯨꯗꯣ
ꯄꯣꯔꯛꯄ꯭ꯔ
ꯄꯣꯔꯛꯇꯦ ꯑꯗꯨꯗꯣ ꯑꯩ ꯄꯣꯔꯛꯀꯦ ꯊꯠꯂꯝꯕ ꯑꯥꯏꯔꯟ ꯑꯥꯏꯔꯟ ꯇꯧꯒꯦꯅ ꯁꯤꯗ ꯁꯤꯗ ꯑꯥꯏꯔꯟ ꯇꯧꯒꯦꯅ ꯅꯪꯗ ꯍꯥꯏꯔꯛꯎ ꯌꯥꯗ꯭ꯔꯣ ꯑꯩꯅ ꯁꯤꯗ ꯑꯥꯏꯔꯟ ꯇꯧꯔꯒ
ꯑꯩꯁꯨ ꯈꯪꯗꯕ ꯅꯨꯡꯗꯥ ꯅꯨꯡꯗꯥꯡ ꯑꯊꯣꯝꯕꯤꯕꯥꯅꯤ ꯁꯝꯐꯥ ꯈꯟꯕꯩꯗꯨꯗ ꯚꯤꯗꯤꯑꯣ ꯀꯣꯜ ꯇꯧꯔꯛꯄꯅꯦ ꯑꯗꯨꯗ ꯍꯥꯏꯔꯛꯄꯅꯦ ꯑꯣꯏꯅ
ꯑꯗꯨꯗꯨꯗ ꯍꯥꯏꯗꯤ ꯑꯥꯏꯔꯟ ꯇꯧꯕ ꯑꯥꯏꯔꯟ ꯇꯧꯕ ꯄꯨ ꯄꯨꯒꯦꯅ ꯈꯜꯂꯝꯕ ꯑꯗꯨꯗ ꯑꯃꯨꯛ ꯑꯥꯏꯔꯟ ꯇꯧꯔꯒ ꯑꯃꯨꯛ ꯑꯩꯅ ꯑꯃꯨꯛ ꯄꯨꯔꯛꯑ ꯂꯥꯛꯀꯅꯤ ꯑꯗꯨꯗ ꯑꯃꯨꯛ ꯂꯣꯏ ꯁꯨꯞꯄꯦꯕ ꯑꯗꯨꯅ ꯑꯥꯗ ꯑꯗꯨꯝ ꯃꯣꯏ ꯑꯉꯥꯡ ꯑꯃꯗꯒꯤ ꯃꯉꯣꯟꯗ ꯋꯥꯏꯍꯜꯂꯒ ꯃꯥꯒꯤ ꯇꯧꯕꯗ ꯑꯩ ꯌꯥꯎꯒꯦ ꯑꯗꯨꯅ ꯍꯥꯏꯔꯒ ꯑꯗꯨꯝ ꯑꯗꯨꯗ ꯇꯧꯍꯧꯒꯦꯅ ꯑꯗꯨꯗꯗꯤ ꯇꯧꯔꯅꯤꯅ ꯈꯜꯂꯒ ꯂꯩꯔꯝꯃꯦ
ꯎꯝ ꯑꯗꯨ ꯅꯠꯇꯕ ꯅꯪ ꯉꯁꯥꯏꯒꯤ ꯐꯨꯔꯤꯠꯇꯨꯗꯤ ꯆꯥꯔ ꯐꯖꯔꯣꯏꯗ꯭ꯔꯥ
ꯑꯩ ꯉꯥꯁꯥꯏ ꯐꯨꯔꯤꯠ ꯀꯔꯝꯕ
ꯅꯪ ꯑꯁ ꯕ꯭ꯂꯨꯗꯣ
ꯑꯩ ꯍꯌꯦꯡ ꯂꯤꯇꯗꯤ ꯑ ꯑꯗꯨꯗꯤ ꯑꯗꯨꯗꯤ ꯅꯪ ꯕꯨꯠꯀꯠꯇꯨꯒꯗꯤ ꯄꯛꯑꯣꯏꯍꯦ ꯅꯪꯅ ꯕꯨꯠꯀꯠꯇꯨꯒ ꯂꯤꯠ ꯀꯦ ꯍꯥꯏꯔꯒꯅ ꯃꯅꯨꯡꯗ ꯑꯥ ꯐꯨꯔꯤꯠ ꯑꯉꯧꯕ ꯈꯔ ꯀꯧꯕ ꯑꯃ ꯁꯥꯔꯒ ꯈ꯭ꯋꯥꯡꯗ ꯀꯤꯁꯤꯟ ꯇꯥꯔꯦ
ꯑꯁ ꯐꯖꯔꯣꯏ
ꯑꯗꯨꯅꯤ ꯅꯠꯇꯕꯤ ꯊꯥꯗꯣꯛꯑꯥ ꯂꯤꯠꯄꯗ ꯀꯁꯨ ꯐꯥꯎ ꯃꯥꯟꯗꯤ
ꯐꯨꯔꯤꯠ ꯂꯤꯅꯤꯉꯥꯏ ꯂꯩꯇꯦ ꯈꯣꯡꯒ꯭ꯔꯥꯎꯁꯦ ꯑꯃ ꯈꯣꯡꯒꯥꯎ ꯑꯅꯤꯗꯨ ꯈꯛꯇ ꯂꯩ ꯑꯗꯨ ꯈꯣꯡꯒ꯭ꯔꯥꯎ ꯑꯅꯤꯗꯨꯗꯤ ꯀꯧꯋꯦ ꯁꯦꯠꯄꯗ ꯐꯖꯕ ꯑꯣꯏꯗꯦꯕ
ꯅꯪꯅ ꯈꯔ ꯋꯥ ꯑꯈꯣꯏꯗꯗꯤ ꯂꯣꯏ ꯆꯣꯜꯂꯦ ꯈꯣꯡꯒ꯭ꯔꯥꯎ ꯃꯈꯩ ꯈꯣꯡꯒ꯭ꯔꯥꯎꯁ ꯂꯣꯏ ꯆꯣꯟꯃꯟꯗꯅ ꯁꯣꯔ ꯂꯥꯎꯁꯠꯅꯃꯟꯗꯅ ꯃꯤ ꯅꯪ ꯈꯣꯡꯒ꯭ꯔꯥꯎꯗ ꯋꯥꯔꯤ ꯁꯤꯠꯄ ꯂꯥꯛꯏꯔ ꯍꯥꯏꯅ
ꯗꯒ ꯇ ꯐꯦ ꯂꯩꯖꯨ
ꯇꯖ ꯍꯥꯏꯐꯩ ꯌꯥ ꯉꯍꯌꯥ ꯑꯩꯗꯤ ꯑꯩꯈꯣꯏ ꯑꯩꯅ ꯑꯩꯅ ꯉꯥꯏꯁꯤꯦ ꯁꯦꯠ ꯂꯥꯛꯄ ꯈꯣꯡꯒ꯭ꯔꯥꯎꯗꯨꯒ ꯀ ꯐꯨꯏꯠꯇꯣ ꯈꯛꯇꯅꯦ ꯑꯩꯅ ꯁꯦꯠꯂꯥꯛꯏꯁꯦ ꯑꯇꯣꯞꯄꯝꯗ ꯁꯦꯠꯂꯥꯛꯇꯦ
ꯇꯕ ꯀ
ꯑꯅꯤ ꯍꯦ ꯑꯗꯨꯕꯣꯗꯅ ꯅꯪꯒꯤ ꯅꯍꯥꯟ ꯐꯨꯏꯠꯇꯨꯗ ꯈꯔ ꯅꯪꯒꯤ ꯅꯍꯥꯟ ꯐꯨꯏꯠꯇꯣ ꯈꯔ ꯀ꯭ꯋꯥ ꯇꯤ ꯌꯥꯎꯗꯕꯩ ꯄꯛꯇꯦꯅ ꯍꯥꯏ ꯋꯥꯅꯤꯗ ꯁꯦꯂꯗꯤ ꯀꯩꯗꯕ ꯁꯥꯔꯗꯤꯛꯀꯗꯕ ꯑꯣꯏꯔꯨꯅ ꯄꯛꯀꯅꯤ ꯍꯥꯏꯕ ꯐꯠꯇꯕ ꯂꯩꯇꯕꯅꯤ ꯑꯗ ꯃꯥꯏ ꯃꯥꯏ ꯈꯤꯇꯪ ꯍꯣꯏ ꯍꯣꯏ ꯑꯗꯨꯝ ꯍꯥꯏꯗꯤ ꯗꯤꯖꯥꯏꯟꯗꯣ ꯈꯤꯇꯪ ꯈꯤꯇꯪ ꯍꯥꯏꯗꯤ ꯂꯩꯒꯅ ꯈꯤꯇꯪꯅ ꯈꯟꯗꯣꯛꯅꯔꯒ
ꯑꯗꯨꯕꯨꯗꯤ ꯑꯅꯤꯗꯨꯗ ꯂꯨꯄꯥ ꯆꯍꯨꯝ ꯆꯍꯨꯝꯅꯤ ꯀꯩꯅꯣ
ꯑꯗ
ꯑꯍꯣꯡꯕꯅꯦꯕ
ꯈꯤꯇꯪ ꯍꯥꯏꯗꯤ ꯅꯨꯄꯤ ꯃꯌꯥꯝꯗꯨꯁꯨ ꯈꯔ ꯐꯖꯕ ꯂꯩꯗꯅ ꯑꯇꯥꯡꯕ
ꯎꯝ ꯑꯩꯣꯏ ꯃꯥꯡ ꯈꯖꯅꯦ
ꯅꯪꯗ ꯃꯥ ꯀꯥꯟꯕꯅꯦꯅꯦꯇ ꯑꯔꯥꯎ ꯂꯩꯣꯏ ꯂꯥꯛꯔꯕꯔꯕ
ꯅꯠꯇꯦ ꯑꯩꯅ ꯐꯨꯔꯤꯠ ꯑꯩ ꯍꯥꯟꯒꯦ ꯑꯩꯅ ꯀꯣꯟꯅ ꯔꯦꯠꯀꯤ ꯑꯃꯃꯨꯛ ꯂꯩꯕꯗꯣ ꯑꯗꯨꯗꯣ ꯑꯩꯅ ꯈꯜꯂꯦ ꯑꯗꯣ ꯃꯥꯅ ꯃ ꯆ ꯆꯥꯎꯐꯨꯠ ꯃꯥꯜꯂꯦ
ꯎꯝ
ꯑꯗꯗꯗꯥꯏꯗꯕ ꯁꯥꯏ ꯐ ꯉꯥꯏꯂꯇ ꯇꯣ
ꯍꯌꯦꯡꯪꯀꯔꯗꯗꯒꯤ ꯌꯦꯡꯉꯣ ꯑꯩꯈꯣꯏ ꯁꯤꯗꯒꯤ ꯌꯦꯡꯉꯣ ꯈꯔ ꯀꯩꯅꯣ ꯂꯤꯠꯄ ꯌꯥꯕ꯭ꯔꯥ ꯌꯥꯎꯕ꯭ꯔꯥ ꯌꯦꯡꯉꯣ
ꯍꯥꯏꯗꯤ ꯑꯥ ꯑꯥ ꯇꯥꯅ ꯆꯠꯄꯅꯤꯅ ꯈꯤꯇꯪ ꯐꯖꯕ ꯆꯠꯅꯤꯡꯕ ꯑꯗꯩ ꯆꯠꯃꯤꯟꯅꯗꯣꯔꯤꯕ ꯃꯤꯁꯦ ꯑꯗꯨꯅꯦ
ꯎꯝ
ꯑꯩꯕꯤꯅꯤꯗ
ꯀꯅꯥ ꯀꯅꯥ ꯆꯠꯇꯣꯏꯁꯦ
ꯗꯤꯄꯥꯅꯦ ꯗꯤꯄꯥ ꯃꯅꯥꯎꯄꯤꯅꯦ ꯑꯩꯅꯦ ꯀꯥꯏꯇ꯭ꯔꯤꯒ
ꯎꯝ ꯃꯥ ꯊꯕꯛ ꯇꯧꯔꯦ ꯍꯥꯏꯗꯣꯏꯅꯦ
ꯎꯝ ꯑꯦꯛꯖꯥꯝ ꯊꯥꯕ ꯊꯂꯛꯄ ꯗꯦꯠ ꯇꯨꯗ ꯆꯪꯈ꯭ꯔꯅꯤ
ꯁꯨꯇꯤ ꯁꯨꯇꯤ ꯂꯧꯔ ꯊꯣꯛꯂꯛꯏꯔ
ꯎꯝ
ꯃꯥꯗꯤ ꯄꯤꯗꯤ ꯀꯌꯥꯃꯨꯛ ꯐꯪꯉꯦ
ꯀꯨꯟꯅꯤꯊꯣꯏ
ꯀꯨꯟꯊꯨꯀꯥ
ꯎꯝ ꯃꯥ ꯒ꯭ꯔꯥꯎꯟ ꯁꯇꯥꯞꯇꯣ ꯇꯧꯕꯅꯦ ꯏꯌꯥꯔꯄꯣꯠꯇ꯫
ꯑꯦ ꯑꯩ ꯃꯥ ꯀꯩꯅꯣ ꯀꯔ꯭ꯤꯎ ꯑꯣꯏꯗꯕ꯭ꯔꯣ
ꯅꯠꯇꯦ꯫ ꯑꯗꯨꯁꯨ ꯇ꯭ꯔꯥꯏ ꯇꯧꯗꯣꯏꯅꯦ ꯍꯥꯏꯕꯅꯤ꯫ ꯑꯩꯗꯤ ꯑꯍꯥꯟꯕꯗ ꯑꯗꯨꯝ ꯃꯥꯜꯂꯦ꯫
ꯑꯩ ꯅꯪꯅ ꯉꯍꯥꯟꯗꯨ ꯍꯥꯏꯕꯗꯨꯗ ꯑꯩꯗꯨꯅꯦ ꯈꯜꯂ ꯗꯨꯅꯦ ꯑꯩꯅ ꯄꯦ ꯍꯪꯉꯛꯏꯁꯦ꯫
ꯅꯠꯇꯦ ꯑꯗꯒꯤ ꯃꯥꯗꯤ ꯎꯝ ꯑꯗꯨꯒꯤ ꯄꯩꯁꯥꯁꯤꯡꯗ ꯃꯥ ꯂꯣꯏ ꯂꯣꯏꯁꯜꯂꯦ ꯈꯪꯕꯔ ꯑꯗꯨꯒꯅꯦ ꯑ ꯍꯟꯗꯛꯀꯤ ꯁꯨꯠ ꯇꯤꯒꯤ ꯇꯤꯛꯀꯦꯠ ꯐ꯭ꯂꯥꯏꯠ ꯇꯤꯛꯀꯦꯠ ꯂꯤꯁꯤꯡ ꯃꯥꯄꯜꯒ ꯀꯌꯥꯅꯣꯛ ꯀꯛꯑꯦ ꯑꯗꯨꯁꯨ ꯃꯅꯦꯅ ꯀꯛꯑꯦ ꯃꯥꯒꯤ ꯇꯣꯂꯣꯞꯅꯒ ꯅꯠꯇꯕ ꯑꯗꯩ ꯍꯟꯗꯛ ꯆꯪꯕꯒꯤꯁꯨ ꯇꯤꯛꯀꯦꯠ ꯀꯛꯈ꯭ꯔꯦꯕꯀꯣ꯫ ꯑꯗꯨꯁꯨ ꯃꯣꯏ ꯅꯤꯅꯦꯅ ꯀꯩ ꯑꯩꯌꯦꯌꯦ ꯃꯥꯄꯟ ꯑꯗꯨ ꯃꯣꯏꯒꯤ ꯀꯩꯀꯩꯅꯣ ꯑꯇꯣꯞꯄ ꯈꯔ ꯌꯥꯎꯔꯒ ꯇꯔꯥꯒ ꯀꯩꯅꯣꯝ ꯑꯣꯏ ꯍꯥꯏꯌꯦꯕꯀꯣ꯫
ꯎꯝ ꯃꯥꯒꯤ ꯐꯪꯕꯗꯨꯅ ꯃꯥ ꯀꯩꯗꯧꯏꯕ꯫
ꯃꯥ ꯑꯗꯨ ꯃꯖꯥ ꯇꯧꯊꯣꯛꯄ꯫ ꯎꯝ ꯄꯩꯁꯥ ꯄꯥꯏꯕꯅꯤꯅ꯫
ꯈꯔꯗꯤ ꯇꯨꯡꯁꯤꯜꯂꯝꯅꯤꯍꯦ ꯅꯪꯁꯨ ꯆꯠꯂꯥ ꯑꯥꯗ꯫ ꯂꯣꯏꯅ ꯗꯧꯊꯣꯛꯑꯃꯣꯏ ꯀꯩꯁꯨ
ꯌꯥꯎꯋꯦ ꯊꯥꯗ ꯂꯤꯁꯤꯡ ꯑꯃ ꯍꯥꯏꯕ꯭ꯔꯥ ꯑꯅꯤ ꯍꯟꯕ ꯍꯥꯏꯕ꯭ꯔꯥ ꯀꯩꯅꯣ ꯑꯗꯨꯅꯠꯇꯅ ꯑꯇꯩ ꯑꯃꯇ ꯃꯠ ꯇꯨꯡꯁꯤꯟꯗꯦ꯫
ꯇꯧꯁꯜꯂꯝ ꯑꯗꯣ ꯃꯥ ꯑꯗ ꯂꯩꯔꯤꯗꯣ ꯃꯥ ꯑꯗ ꯂꯩꯔꯤ ꯗꯣ ꯑꯗꯨꯕꯨꯗꯤ ꯇꯪꯈꯥꯏ ꯑꯃꯃꯝ ꯈꯔ ꯑꯃꯗꯤ ꯑꯗꯨꯝ ꯆꯠꯂꯝꯃꯅꯤꯕ ꯍꯥꯏꯗꯤ
ꯆꯠꯅꯤꯡꯌꯦ ꯀꯟꯅꯣ ꯃꯥꯅ ꯍꯥꯏꯕ ꯖꯨꯏꯁ ꯖꯨꯁ ꯑꯃꯗ ꯂꯨꯄꯥ ꯀꯩꯅꯣꯗ ꯌ ꯆꯥꯝꯃꯔꯤꯗꯩ ꯁꯨꯡꯇꯥꯥ ꯇꯥꯗꯦ ꯖꯨꯁ ꯑꯝꯊꯛ
ꯑꯗꯨꯅꯦ ꯑꯗꯨꯅꯤ ꯑꯗꯨ ꯃꯥ ꯑꯇꯥꯡꯕ ꯊꯛꯄꯩꯅꯤ ꯑꯗꯨꯗꯤ ꯃꯥꯅ ꯑꯇꯥꯡꯕ ꯊꯛꯄꯩꯅꯤ ꯈꯔ ꯈꯔ ꯅꯥꯟꯕ ꯀꯦꯐꯦꯒꯨꯝꯕ ꯆꯞ ꯃꯩꯅꯦꯕ꯫
ꯐꫭꯟ ꯐꯤꯗꯨ ꯂꯨꯄꯥ ꯂꯤꯁꯤꯡ ꯀꯩꯅꯣ ꯃꯥꯄꯟꯒ ꯀꯌꯥꯅꫭ ꯍꯥꯏꯕ ꯑꯃꯒ ꯃꯥꯄꯜ ꯀꯌꯥꯅꯣꯝ ꯍꯥꯏꯌꯦ ꯃꯣꯏ ꯑꯍꯨꯝ ꯂꯩꯕꯅꯦꯕ꯫
ꯎꯝ ꯑꯗꯣ ꯑꯣ ꯑꯗꯨꯗꯤ ꯃꯣꯏ ꯎꯍꯨꯝ ꯎꯍꯨꯝ ꯈꯥꯏꯅꯔꯛꯑꯦ꯫
ꯑ ꯂꯤꯁꯤꯡ ꯑꯗꯨꯃꯥꯏꯅ ꯑꯍꯨꯝꯒ ꯈꯔ ꯈꯔ ꯑꯗꯨꯃꯥꯏꯅ ꯈꯥꯏꯅꯩꯌꯦ꯫ ꯑꯗꯨꯒ ꯄꯤꯕꯥ ꯈꯪꯗꯦ꯫
ꯑꯗꯨꯗꯤ ꯃꯥꯅ ꯑꯍꯨꯝ ꯈꯟꯅꯈ꯭ꯔꯁꯨ ꯑꯗꯩ ꯆꯥꯕꯒꯤ ꯈꯔ ꯈꯔ ꯈꯥꯏꯒꯠꯅꯔꯝꯃꯅꯤ ꯑꯗꯨꯝ ꯍꯥꯏꯗꯤ ꯔꯦꯟꯇꯨꯗ ꯂꯨꯄꯥ ꯂꯤꯁꯤꯡ ꯇꯔꯨꯛ ꯇꯔꯨꯛ ꯅꯠꯇꯔꯥ ꯝꯉꯥ ꯑꯗꯋꯥꯏꯃꯨꯛꯇꯤ ꯑꯗꯨꯝ ꯆꯪꯉꯝꯃꯅꯦꯕ ꯈꯪꯉꯕ ꯑꯗꯣ ꯍꯧꯖꯤꯛꯀꯤ ꯃꯥꯒꯤ ꯀꯩꯅꯣꯗꯨꯗꯤ ꯊꯛꯄ ꯈꯣꯠꯄꯗꯨꯗꯤ ꯃꯥꯅ ꯇꯥꯡꯉꯇꯥꯡꯕ ꯍꯥꯏꯗꯤ ꯃꯤꯁꯦ ꯈꯔ ꯀꯩꯅꯣꯒꯤ ꯀꯦ ꯀꯩꯅꯣ ꯈꯔ ꯇꯧꯔꯒꯗꯤ ꯀꯦꯐꯦꯒꯨꯝꯕ ꯈꯔ ꯇꯧꯔꯒꯗꯤ ꯈꯔ ꯅꯥꯜꯂꯒꯗꯤ ꯑꯗꯨꯝ ꯃꯣꯏ ꯁꯥꯔꯚꯤꯁ ꯅꯨꯡꯚꯤꯁ ꯇꯧꯕꯒꯤ ꯄꯩꯁꯥ ꯇꯥꯡꯉꯦꯕ ꯑꯩꯈꯣꯏ ꯁꯤ ꯃꯅꯤꯄꯨꯔꯗꯁꯨ ꯃꯉꯥꯏꯌꯦꯕ ꯈꯪꯉꯥꯕ ꯇꯥꯡꯉꯦꯕ ꯑꯗꯨꯗꯨꯅ ꯁꯥꯔꯚꯤꯁ ꯅꯨꯡꯚꯤꯁ ꯇꯧꯕ ꯈꯣꯠꯄ ꯀꯥꯏꯅ ꯂꯩ ꯑꯗꯨꯗꯨꯅ ꯑꯗꯨꯏꯗꯤ ꯈꯔ ꯇꯥꯡꯕ ꯃꯃꯥꯡ ꯃꯥꯡ ꯑꯇꯥꯡꯕ ꯆꯠꯄꯅꯤ ꯑꯗꯨꯝ ꯏꯁꯇ꯭ꯔꯤꯠ ꯐꯨꯗꯀꯤ ꯀꯩꯀꯩ ꯃꯌꯥꯝ ꯆꯥꯒꯦ ꯍꯥꯏꯔꯗꯤ ꯃꯌꯥꯝ ꯂꯩꯔꯦ ꯀꯩꯅꯣ
ꯈꯪꯗꯦ ꯑꯗꯨ ꯄꯩꯁꯥꯗꯣ ꯇꯨꯡꯕ ꯉꯝꯗꯕ ꯉꯝꯗꯕꯩ
ꯍꯣꯏ ꯃꯥꯅ ꯈꯔꯗꯤ ꯃꯥꯅ ꯈꯔ ꯄꯩꯁꯥ ꯄꯩꯁꯥꯥꯁꯦ ꯂꯣꯏꯁꯤꯟꯕꯗꯤ ꯉꯥꯛꯇꯅꯤꯗ ꯏꯕꯦꯝꯃ ꯄꯩꯁꯥ ꯂꯣꯏꯁꯤꯟꯒꯤꯕ ꯉꯥꯛ ꯑꯥ
ꯎ ꯀꯩꯅꯣ ꯃꯣꯏ ꯁꯨꯝ ꯋꯥꯠꯇꯦꯗꯅ ꯁꯨꯝ ꯄꯩꯁꯥ ꯄꯥꯏꯕꯅꯤꯅ ꯑꯗꯨ ꯊꯥꯒꯤ ꯑꯗꯨꯝ ꯄꯩꯁꯥ ꯁꯤꯖꯤꯟꯅꯗꯧꯕ ꯐ꯭ꯔꯤ ꯀꯩꯅꯣ ꯁꯤꯖꯤꯟꯅ ꯇꯧꯕ ꯂꯩ ꯇꯨꯡꯁꯤꯟꯕ ꯍꯩꯇꯕꯗꯣ ꯇꯧꯋꯦ ꯑꯩꯉꯣꯟꯗꯥ ꯑꯣꯏꯌꯣꯅ
ꯑꯗꯨꯕꯨꯗꯤ ꯄꯩꯁꯨ ꯄꯥꯏꯕꯩꯅꯤ ꯑꯗꯨꯗꯤ ꯊꯝꯃꯣ ꯊꯝꯃꯣ
ꯑꯣꯀꯦ
ꯎꯝ ꯎꯝ